ꯍꯜꯂꯣ ꯍꯜꯂꯣ ꯇꯥꯏꯌꯦ ꯅꯪ ꯀꯩ ꯇꯧꯔꯤꯅꯣ
ꯑꯩꯁꯦ ꯍꯧꯖꯤꯛ ꯐꯦꯟ ꯌꯥꯏꯔꯤ ꯁꯥ ꯁꯤꯔꯦ
ꯁꯦꯝ ꯌꯥꯝ ꯑꯣꯝꯆꯥꯛꯅꯩ ꯑꯗꯨꯅ ꯀꯔꯤꯒꯤꯅꯣ ꯈꯪꯗꯦ ꯑꯩꯒꯤ ꯄꯨꯛꯁꯦ ꯍꯧꯖꯤꯛ ꯁꯧꯒꯠꯂꯦ
ꯄꯨꯛ ꯍꯥꯡꯕꯒꯤ ꯑꯣꯏꯔꯝꯒꯅꯤꯌꯦ ꯀꯩꯅꯣꯝꯃ ꯆꯥꯁꯤꯜꯂꯣ
ꯑ ꯆꯨꯝꯃꯦ ꯅꯪꯅ ꯍꯥꯏꯕꯗꯣ ꯑꯗꯨ ꯅꯠꯇꯦ ꯑꯩꯁꯦ ꯑꯁꯦꯡꯕꯗꯤ ꯄꯨꯛ ꯍꯥꯡꯉꯤ ꯀꯥꯟꯗꯅꯦ ꯃꯣꯔꯣꯛ ꯑꯁꯥꯕꯤ ꯑꯃ ꯆꯥꯥꯁꯜꯂꯨꯔꯦꯕ ꯑꯗꯨꯗꯨꯅ ꯑꯣꯏꯗꯣꯏꯅꯦ
ꯑꯗꯨ ꯅꯪ ꯍꯧꯖꯤꯛ ꯀꯩꯅꯣ ꯃꯆꯥ ꯁꯟꯕꯤꯒꯅꯤ ꯑꯃꯒ ꯑꯗꯨꯒ ꯐꯒꯗꯧꯕ ꯃꯥꯜꯂꯤ ꯑꯏꯤꯡꯕ ꯑꯃ ꯊꯛꯆꯟꯒꯦꯔꯣ
ꯑꯩꯁꯦ ꯍꯧꯖꯤꯛꯁꯦ ꯀꯩ ꯊꯛꯅꯤꯡꯗꯕꯗꯤ ꯄꯣꯛꯑꯦ ꯑꯗꯨ ꯈꯪꯗꯣꯏꯅꯦ ꯐ꯭ꯔꯦꯟ ꯌꯦꯡꯉ ꯉꯥꯏꯍꯥꯛ ꯂꯩꯔꯒ ꯅꯪ ꯀꯩꯧꯔ ꯐꯦꯟ ꯌꯥꯏꯔꯝꯃꯤꯅꯦꯕ ꯅꯪꯕꯨꯆꯦ ꯀꯩꯀꯩ ꯇꯧꯔꯒꯦ ꯆꯥꯛꯀꯗꯤ ꯊꯣꯡꯉꯕ꯭ꯔꯣ
ꯊꯣꯡꯗ꯭ꯔꯤꯌꯦ ꯊꯣꯡꯗꯣꯏ ꯇꯧꯔꯤꯌꯦ ꯑꯩꯈꯣꯏꯗꯣ ꯉꯁꯤꯗꯤꯅꯦ ꯏꯟꯁꯥꯡ ꯑꯍꯥꯎꯕ ꯊꯣꯡꯗꯣꯏꯅꯦ ꯑꯗꯨꯒꯤ ꯍꯧꯖꯤꯛ ꯎꯝ ꯍꯧꯖꯤꯛ ꯇ ꯑꯆꯥꯄꯣꯠ ꯆꯥꯔꯨꯗ ꯉꯥꯏꯔꯤꯕ ꯑꯗꯨꯒꯤ ꯉꯥꯛꯇꯪ ꯂꯩꯔ ꯊꯣꯡꯁꯦꯅꯅꯦ ꯊꯣꯡꯗꯔꯤ
ꯑꯣ ꯀꯩ ꯃꯊꯦꯜ ꯊꯣꯡꯗꯣꯏꯅꯣ
ꯌꯦꯟ ꯊꯣꯡꯗꯣꯏꯅꯦ ꯅꯣꯏꯒꯤ
ꯑꯩꯈꯣꯏꯗꯤ ꯉꯁꯤ ꯑꯣꯛ ꯑꯣꯏꯅ ꯊꯣꯡꯉꯅꯤ ꯑꯗꯨꯗꯤ ꯉꯁꯤꯗꯣ ꯅꯍꯥꯟ ꯑꯣꯛ ꯆꯥꯗꯕ ꯀꯨꯏꯔꯦꯅ ꯍꯥꯏꯕ ꯑꯗꯨꯗꯨꯒꯤ ꯑꯣꯛ ꯆꯥꯁꯦꯅ ꯑꯣꯛ
ꯑꯗꯨꯗꯤ ꯑꯩꯗꯤ ꯅꯣꯏꯗ ꯑꯣꯏꯅ ꯂꯥꯛꯅꯤꯡꯉꯦ ꯑꯗꯨꯗꯤ
ꯑꯥ ꯂꯥꯛꯑꯣ ꯂꯥꯛꯑꯣ ꯑꯩ ꯂꯧꯕ ꯂꯥꯛꯄꯤꯒꯦ
ꯑꯩ ꯅꯣꯏꯗ ꯂꯥꯛꯄ ꯄꯥꯝꯃꯦ ꯍꯧꯖꯤꯛ
ꯎꯝ ꯅꯪ ꯄꯥꯏꯔꯛꯀꯅꯤ ꯅꯪ ꯄꯥꯏꯕ ꯍꯩꯕ꯭ꯔꯣ
ꯑꯩꯗꯤ ꯍꯩꯌꯦ ꯑꯩꯗꯤ ꯏꯁꯄꯥꯏꯗꯔ ꯃꯦꯟꯅꯦ
ꯑꯣ ꯑꯁ ꯅꯥꯥ ꯅꯩꯍꯦ ꯅꯪꯗꯤ ꯏꯁꯄꯥꯏꯗꯔ ꯃꯦꯟ ꯅꯩꯍꯦ ꯑꯗ ꯅꯪꯅꯅꯦ ꯀꯩꯒꯨꯝꯕ ꯄꯥꯏꯕ ꯍꯩꯇ꯭ꯔꯒꯗꯤ ꯑꯩꯒꯤ ꯖꯦꯠ ꯂꯩꯌꯦꯕꯀꯣ ꯄ꯭ꯔꯥꯏꯚꯦꯠ ꯖꯦꯠ ꯑꯗꯨꯏꯗꯣ ꯑꯩꯅ ꯊꯥꯕꯤꯔꯛꯀꯦ ꯇꯧꯕ ꯑꯗꯨꯅ ꯅꯪ ꯄꯥꯏꯔꯛꯑꯣ ꯑꯗꯨꯗꯤ
ꯑꯣ ꯅꯩꯌꯦ ꯑꯗꯨꯗꯤ ꯄꯔꯥꯏꯚꯦꯠ ꯄꯔꯥꯏꯚꯦꯠ ꯖꯦꯠ ꯊꯥꯔꯛꯑꯣ ꯑꯗꯨꯗꯤ ꯑꯩ ꯂꯥꯛꯑꯒꯦ ꯑꯗꯨꯗ ꯀꯣꯝꯅ ꯑꯩ ꯄꯥꯏꯔꯛꯄꯗꯣ ꯋꯦꯔ ꯌꯥꯝ ꯄꯜꯂꯦꯕ ꯑꯩꯗꯣ
ꯑꯣ ꯑꯗꯨ ꯅꯣꯏꯒꯤ ꯀꯩꯅꯣ ꯇꯧꯒꯗ꯭ꯔꯣ ꯇꯥꯕꯝꯒꯨꯝꯕ ꯂꯩꯒꯗ꯭ꯔꯣ
ꯂꯩꯅꯤꯌꯦ ꯁ꯭ꯋꯥꯏꯗ ꯂꯝꯍꯥꯡ ꯌꯥꯝ ꯂꯩꯌꯦ ꯑꯗꯨꯗ ꯑꯗꯨꯝ ꯇꯥꯕꯤꯔꯛꯑꯣ
ꯑꯣ ꯍꯣꯏ ꯍꯣꯏ ꯑꯗꯨꯗꯤ ꯑꯩ ꯑꯩꯈꯣꯏꯒꯤ ꯀꯩꯅꯣꯗꯣ ꯗ꯭ꯔꯥꯏꯚꯔꯗꯣ ꯑꯗꯨ ꯑꯝꯇ ꯍꯥꯏꯈꯤꯒꯦ ꯄꯥꯎ ꯐꯥꯎꯅꯈꯤꯒꯦ ꯑꯗꯨꯒ ꯌꯦꯟ ꯑꯣꯛꯁꯦ ꯊꯣꯡꯕ ꯂꯣꯏꯔꯝꯗꯥꯏ ꯃꯇꯥꯡꯗꯣ ꯑꯗꯨꯗ ꯑꯣꯏꯅ ꯍꯥꯏꯔꯛꯑꯒꯦ
ꯍꯣꯏ ꯑꯗꯣ ꯕꯥꯔꯥ ꯀꯌꯥꯃꯨꯛ ꯑꯣꯏꯒꯦ ꯄꯔꯥꯏꯕꯦꯠ ꯖꯦꯠ ꯇꯣꯡꯉꯛꯄꯒꯤ
ꯀꯩꯅꯣ ꯅꯪꯒꯤꯕꯨꯗꯤ ꯑꯩꯅ ꯐ꯭ꯔꯤꯅꯦ ꯐ꯭ꯔꯤ ꯐ꯭ꯔꯤ ꯀꯔꯤꯒꯤ ꯕꯔꯥ ꯐ꯭ꯔꯤꯗ ꯇꯧꯒꯅꯤ ꯅꯪꯅ ꯅꯣꯡꯐꯥꯗꯣꯛ ꯀꯣꯏꯕ ꯆꯠꯅꯤꯡꯉꯁꯨ ꯑꯩꯅ ꯖꯦꯠꯇ ꯄꯨꯕꯤꯒꯅꯤ
ꯑꯗꯨꯗꯤ ꯑꯩ ꯄ꯭ꯔꯥꯏꯚꯦꯠ ꯖꯦꯠꯇ ꯃꯅꯤꯄꯨꯔꯤꯗ ꯁꯤꯟꯕ ꯊꯨꯡꯅ ꯀꯣꯏꯔꯨꯁꯦ ꯑꯗꯨꯗꯤ
ꯌꯥꯏ ꯌꯥꯏ ꯀꯣꯏꯍꯟꯒꯅꯤꯁꯦ ꯅꯪꯅꯅꯦ ꯑꯩꯈꯣꯏꯗꯤ ꯁꯨꯃꯥꯏꯅ ꯇꯧ ꯄ꯭ꯔꯥꯏꯚꯦꯠꯁꯦꯁꯦ ꯑꯩꯈꯣꯏꯒꯤ ꯑꯉꯥꯡꯒ ꯀꯞꯄꯁꯦ ꯁꯤ ꯉꯥꯏꯍꯥꯛ ꯇꯣꯡꯍꯜꯂꯒ ꯑꯗꯨꯝ ꯄꯥꯏꯍꯟꯕ ꯃꯣꯏꯁꯦ ꯍꯔꯥꯎꯖꯕ ꯑꯗꯨꯃꯥꯏꯅ ꯑꯗꯨꯝ ꯇꯧꯋꯦꯕ ꯑꯗꯣ ꯅꯪꯁꯨ ꯅꯣꯡ ꯐꯥꯗꯣꯛ ꯅꯣꯡ ꯐꯥꯗꯣꯛꯈꯤꯗꯅꯦ ꯅꯪꯅꯅꯦ ꯋꯥꯏꯅꯤꯡ ꯀꯥꯟꯗ ꯍꯦꯛ ꯋꯥꯏꯌꯣ ꯅꯪ ꯇꯣꯡꯅꯤꯡꯀꯥꯟꯗ ꯇꯣꯡꯉꯨ ꯌꯥꯏ
ꯑꯗꯨꯗꯤ ꯑꯩꯗꯤ ꯗꯤꯄꯥꯔꯠꯃꯦꯟ ꯆꯠꯄꯗ ꯌꯥꯝ ꯋꯥꯏ ꯑꯗꯨꯗꯤ ꯅꯨꯡꯇꯤꯒꯤ ꯅꯪ ꯗꯤꯄꯥꯔꯃꯦꯟꯗ
ꯑꯥ ꯊꯤꯟꯒꯦ ꯊꯤꯟꯒꯦ ꯑꯗꯣ ꯅꯪꯅ ꯍꯦꯂꯤꯀꯣꯞꯇꯔ ꯑꯣꯏꯅ ꯇꯧꯅꯤꯡꯉꯁꯨ ꯌꯥꯅꯤꯌꯦ ꯑꯗꯨꯁꯨ ꯂꯩꯌꯦ
ꯑꯁ ꯑꯗꯨꯁꯨ ꯌꯥꯏꯌꯦ ꯑꯗꯨ ꯑꯗꯨꯅ ꯍꯦꯟꯅ ꯄꯥꯝꯃꯦ
ꯑ ꯑꯗꯨ ꯇꯣꯡꯉꯣ ꯍꯦꯂꯤꯀꯨꯞ ꯇꯔꯁꯦ ꯑꯩꯈꯣꯏꯗꯤ ꯍꯟꯗꯛꯇꯤ ꯑꯅꯤꯇꯪ ꯈꯛꯇꯪ ꯉꯥꯏꯔꯦꯕ ꯍꯥꯟꯅ ꯑꯍꯨꯝ ꯁꯨꯔꯝꯕꯅꯦꯕꯀꯣ ꯑꯃꯗꯣ ꯑ ꯀꯩꯅꯣ ꯇꯧꯕꯗ ꯎꯝ ꯊꯝꯐꯝꯗꯣ ꯆꯤꯟꯃꯜꯂꯦꯅ ꯑꯩꯅ ꯑꯃꯗ ꯊꯝꯗꯣꯛꯈ꯭ꯔꯦꯕ ꯑꯗꯨꯗꯨꯅ ꯑꯅꯤ ꯂꯩ ꯃꯆꯨꯁꯦ ꯍꯤꯒꯣꯛ ꯃꯆꯨ ꯑꯃꯒ ꯍꯪꯒꯄꯥꯜ ꯃꯆꯨ ꯑꯃꯒ ꯂꯩꯌꯦꯕ ꯑꯗꯣ ꯅꯪ ꯀꯔꯝꯕꯅ ꯍꯦꯟꯅ ꯄꯥꯝꯒꯦ
ꯎꯝ ꯍꯪꯒꯄꯥꯜ ꯍꯥꯏꯕ꯭ꯔꯣ ꯍꯧꯖꯤꯛꯀꯤꯗꯣ ꯍꯥꯪꯒꯄꯥꯜꯗꯣ ꯄꯥꯝꯃꯦ
ꯑꯣ ꯍꯪꯒꯄꯥꯜꯗ ꯑꯣꯏꯅ ꯇꯧꯔꯒꯦ ꯑꯗꯨꯗꯤ ꯅꯪꯒꯤ ꯍꯌꯦꯡ ꯅꯪꯅ ꯖꯦꯠꯁꯦ ꯇꯣꯡꯕ ꯋꯥꯔꯀꯥꯟꯗ ꯍꯦꯂꯤꯀꯣꯞ ꯇꯔꯁꯦ ꯑꯃꯨꯛ ꯇꯣꯡꯉꯣ ꯑꯗꯨꯃꯥꯏꯅ ꯇꯧꯔꯣ
ꯍꯣꯏ ꯍꯣꯏ ꯑꯗꯨꯗꯤ ꯑꯩꯗꯣꯣꯛ ꯂꯣꯛꯇꯥꯛꯇꯁꯨ ꯆꯠꯅꯤꯡꯉꯦꯕꯀꯣ ꯊꯝꯕꯥꯜ ꯍꯦꯛꯄ ꯆꯠꯅꯤꯡꯉꯦ ꯑꯗꯨꯗ ꯍꯦꯂꯤꯀꯣꯞꯇꯔꯗ ꯄꯨꯕꯤꯌꯨꯅꯦ ꯗꯣ
ꯑꯣ ꯌꯥꯅꯤ ꯌꯥꯅꯤ ꯖꯍꯖ ꯇꯅꯤꯇ꯭ꯔꯣꯅꯥ ꯁꯍꯁ ꯂꯍꯥꯖꯇꯣ ꯑꯩꯈꯣꯏ ꯑꯩꯈꯣꯏꯒꯤ ꯂꯩꯔꯤꯕ ꯂꯝꯗꯝꯁꯦ ꯁꯤꯗꯗꯤ ꯄꯨꯁꯤꯜꯂꯛꯄꯗꯣ ꯈꯤꯇꯪ ꯐꯔꯛ ꯇꯥꯕ ꯑꯗꯨꯗꯨꯅ ꯂꯝꯕꯤꯁꯦ ꯂꯩ ꯂꯩꯇꯕꯅ ꯖꯍꯥꯖꯇꯣ ꯑꯥꯗ ꯑꯣꯏꯅ ꯄꯜꯂꯒ ꯂꯩꯔꯦ ꯅꯪꯅ ꯇꯣꯡꯅꯤꯡꯉꯦ ꯍꯥꯏꯔꯒꯗꯤ ꯖꯦꯠꯁꯤꯗ ꯄꯥꯏꯗꯅ ꯑꯗꯨꯒ ꯖꯍꯥꯁꯤꯇ ꯇꯥꯍꯟꯕ ꯌꯥꯅꯤ ꯅꯪ
ꯑꯗꯨꯒꯤꯅꯦꯒꯤ ꯖꯍꯥꯖꯇꯨꯗ ꯁꯃꯨꯗ꯭ꯔꯗꯒꯤ ꯉꯥ ꯐꯥꯔꯛꯑꯣ ꯊꯨꯝꯌꯥꯛ ꯄꯈꯔꯦꯂ ꯍꯒꯦ
ꯑꯩꯅ ꯐꯔꯛ ꯇꯧꯕ ꯅꯠꯇꯦ ꯅꯪꯅꯦ ꯆꯠꯇꯣꯏꯁꯦ ꯑꯩꯗꯤ ꯆꯠꯂꯨꯏ
ꯀꯩꯒꯤꯅꯣ ꯅꯪ ꯆꯠꯂꯣ ꯃꯄꯨ ꯅꯪ ꯅꯛ ꯃꯌꯥꯝ ꯇꯧꯔꯛꯀꯅꯤ ꯐ꯭ꯔꯤꯗ ꯍꯥ ꯄꯄꯤꯔꯛꯀꯅꯤꯌꯦ ꯑ ꯏ ꯆꯠꯔꯗꯤ ꯄꯩꯁꯥ ꯂꯧꯗꯦ ꯍꯥꯏꯔꯛꯅꯤꯌꯦ
ꯑꯥ ꯑꯩ ꯍꯥꯏꯒꯦ ꯑꯩ ꯍꯥꯏꯅ ꯑꯩꯅ ꯅ ꯅꯪ ꯑꯩꯒꯤ ꯃꯤ ꯂꯥꯛꯀꯅꯤ ꯍꯥꯏꯈ꯭ꯔꯗꯤ ꯂꯣꯏꯔꯦꯕ ꯅꯪꯅ ꯑꯄꯥꯝꯕ ꯈꯨꯗꯤꯡꯃꯛ ꯇꯧꯕ ꯌꯥꯅꯤ ꯑꯩꯗꯤ ꯆꯠꯃꯜꯂꯦꯕ ꯌꯥꯝ ꯇꯣꯏꯅ ꯑꯗꯨꯅ ꯑꯩꯗꯤ ꯍꯧꯖꯤꯛꯁꯦ ꯄꯣꯊꯥꯔꯤꯕꯅꯦꯕ ꯑꯗꯨꯅ ꯍꯧꯖꯤꯛ ꯆꯠꯄ ꯌꯥꯗꯦ
ꯑꯗꯨꯗꯤ ꯑ ꯑꯣꯛ ꯊꯣꯡꯕꯗꯣ ꯁꯣꯏꯗꯕꯤꯗ ꯑꯩ ꯆꯥꯕ ꯂꯥꯛꯀꯦ ꯌꯦꯟ ꯊꯣꯡꯕꯁꯦ ꯑꯩ ꯆꯥꯅꯤꯡꯗꯦꯕ
ꯑ ꯍꯧꯖꯤꯛ ꯀꯩꯅꯣ ꯇꯧꯔꯤ ꯃꯣꯏ ꯑꯉꯥꯡꯈꯩꯅ ꯍꯧꯖꯤꯛ ꯊꯣꯡꯅꯕ ꯀꯟꯅ ꯍꯣꯠꯅꯔꯤ ꯃꯣꯏ ꯁꯦꯝ ꯁꯥꯕ ꯇꯧꯔꯤ ꯑꯣꯛ ꯃꯈꯣꯡꯗꯣ ꯅꯪ ꯆꯥꯅꯤꯡꯉꯦ ꯍꯥꯏꯗꯥꯏꯅꯦ ꯑꯗꯨꯁꯨ ꯐꯨꯠꯂꯤꯌꯦ
ꯑꯩ ꯅꯣꯏ ꯌꯣꯛꯆꯔꯨꯕ
ꯑ ꯌꯥꯏ ꯌꯥꯏ ꯅꯪ ꯆꯀꯒꯦ ꯌꯣꯛꯄꯅ ꯐꯔꯅꯤ
ꯑꯗꯨꯅꯦ ꯑꯗꯨꯃꯥꯏꯅ ꯑꯩ ꯅꯨꯡꯉꯥꯏꯗꯧ ꯃꯥꯜꯂꯦ ꯅꯣꯏꯒ ꯂꯩꯃꯤꯟꯅꯅꯤꯅꯦ
ꯎꯝ ꯅꯨꯡꯉꯥꯏꯅꯦ ꯑꯩꯈꯣꯏꯗ ꯂꯩꯔꯗꯤ ꯌꯥꯝ ꯅꯨꯡꯉꯥꯏꯗꯣꯏꯅꯦ ꯃꯤ ꯅꯪ ꯍꯦꯛꯇ ꯏꯁ ꯃꯁꯤꯗꯩꯁꯤꯗ ꯎꯝ ꯈꯪꯗꯦ ꯋꯥ ꯍꯥꯏꯅꯉꯥꯏ ꯂꯩꯇꯦ ꯑꯗꯨꯗꯣ ꯍꯥꯏꯌꯣ ꯍꯥꯏꯣ
ꯂꯩꯗꯦ ꯍꯥꯏꯔꯛꯑꯣ
ꯅꯪꯅ ꯍꯥꯏꯒꯦ ꯇꯧꯔꯝꯕꯗꯣ ꯍꯥꯏꯔꯛꯑꯣ ꯀꯩꯗꯧꯔꯒꯦ ꯑꯦ ꯅꯪ ꯁꯦꯀꯦꯟ ꯍꯦꯟ ꯀꯕꯗꯤ ꯆꯠꯅꯤꯡꯕ꯭ꯔꯣ
ꯐꯅꯤꯡꯉꯦ
ꯁꯦꯀꯨꯂꯔ ꯈꯔ ꯈꯟꯕ ꯆꯠꯄꯁꯨ ꯆꯠꯅꯤꯡꯉꯦ ꯑꯗꯣ ꯍꯧꯖꯤꯛꯁꯦ ꯑꯦꯛꯖꯥꯝ ꯃꯔꯛ ꯃꯔꯛ ꯑꯣꯏꯕꯒꯤ ꯍꯌꯦꯡ ꯑꯦꯛꯖꯥꯝ ꯂꯣꯏꯕꯒ ꯑꯣꯏꯅ ꯆꯠꯁꯦ
ꯌꯥꯏꯌꯦ ꯀꯁꯦ
ꯑꯥ ꯑꯩꯈꯣꯏ ꯃꯥꯅ
ꯑꯌꯌꯨ
ꯑꯩꯈꯣꯏ ꯃꯥꯅꯁꯨꯅꯦ ꯁꯦꯀꯗꯦꯟꯗꯒꯤ ꯃꯥꯒꯤ ꯐꯨꯔꯤꯠ ꯐꯖꯕꯤ ꯈꯟꯕꯤꯔꯛꯎ ꯍꯥꯏꯌꯦ
ꯑꯗꯨꯗꯤ ꯈꯁꯦ ꯆꯠꯦ ꯎꯝ ꯑꯦꯛꯖꯥꯝꯗꯣ ꯂꯣꯏꯕꯒ ꯆꯠꯂꯁꯦ
ꯍꯣꯏ ꯑꯗꯨꯗꯣ ꯅꯣꯏꯒꯤꯗꯤ ꯑꯦꯛꯖꯥꯝꯁꯦ ꯋꯥꯠꯂꯤꯕ꯭ꯔꯣ ꯃꯇꯝ ꯂꯦꯞ
ꯑꯩꯈꯣꯏꯒꯤ ꯑꯩꯈꯣꯏꯒꯤꯁꯦ ꯖꯨꯂꯥꯏꯗꯗꯤ ꯇꯧꯗꯣꯏꯅꯦꯕ ꯑꯗꯨꯕꯨ ꯍꯧꯖꯤꯛ ꯐꯥꯎꯕꯒꯤ ꯀꯔꯤꯝꯇ ꯍꯥꯏꯔꯛꯇ꯭ꯦ ꯑꯗꯨꯝ ꯇꯧꯕꯤ ꯇꯧꯔꯅꯤ ꯖꯨꯂꯥꯏꯗ
ꯑꯣ ꯑꯗꯨ ꯑꯗꯨꯗꯤ ꯅꯣꯏꯁꯨ ꯑꯗꯨ ꯖꯨꯂꯥꯏꯗ ꯑꯗꯨꯝ ꯂꯣꯏ ꯂꯣꯏꯔꯛꯇꯧ ꯃꯥꯟꯕꯣ ꯅꯠꯇ꯭ꯔꯒꯅ ꯃꯊꯪ ꯊꯥꯗ ꯂꯣꯏꯗꯣꯏꯔꯣ
ꯑꯩꯈꯣꯏꯒꯤꯁꯦ ꯖꯨꯂꯥꯏꯗ ꯑꯗꯨꯝ ꯂꯣꯏꯗꯧꯕ ꯃꯥꯜꯂꯦ ꯑꯗꯨꯝ ꯑꯣꯞ ꯂꯩꯇꯕꯤꯗ ꯇꯧꯋꯦꯕ ꯑꯩꯈꯣꯏꯒꯤꯗꯤ
ꯑꯣ ꯑꯗꯨ ꯑꯗꯨꯅ ꯕꯨꯗꯤꯤꯐꯥꯏ ꯑꯩꯈꯣꯏꯗꯤꯅꯦ ꯑꯣꯞꯁꯤꯅꯅꯦ ꯃꯔꯤ ꯃꯉꯥ ꯑꯗ ꯃꯔꯤ ꯃꯉꯥ ꯅꯠꯇꯦ ꯅꯨꯃꯤꯠ ꯍꯨꯝꯅꯤ ꯅꯤꯅꯤ ꯍꯨꯝꯅꯤ ꯅꯤꯅꯤ ꯂꯣꯏ ꯂꯩꯌꯦꯕ ꯑꯗꯨꯃꯥꯏꯅ ꯇꯧꯔꯒ ꯀꯨꯏꯅ ꯊꯥꯏꯌꯦꯕ ꯑꯦꯛꯖꯥꯝꯁꯦ
ꯂꯥꯏꯔꯤꯛ ꯄꯥꯕ ꯃꯇꯝꯅꯤꯅꯦꯗꯣ ꯑꯩꯈꯣꯏꯗꯤ ꯄꯤꯗꯦꯅꯦꯗꯣ
ꯑ ꯑꯗꯣ ꯅ ꯂꯥꯏꯔꯤꯛꯇꯣ ꯃꯔꯛꯇ ꯑꯗꯨꯃꯥꯏꯅ ꯒꯦꯝ ꯃꯌꯥꯝ ꯂꯩꯕꯗꯨꯗꯤ ꯀꯩꯁꯨ ꯌꯥꯝ ꯊꯋꯥꯏ ꯌꯥꯎꯅ ꯄꯥꯅꯤꯡꯗꯦ ꯍꯥꯏꯕ ꯑꯩꯗꯤ ꯑꯗꯨꯅ ꯒꯦꯞꯁꯦ ꯑꯃꯒꯨꯝꯕ ꯑꯅꯤꯒꯨꯝꯕ ꯂꯩꯕꯗꯣ ꯑꯗꯨꯅ ꯍꯦꯟꯅ ꯄꯥꯝꯃꯦꯕ ꯑꯩꯗꯤ
ꯆꯨꯝꯃꯦ ꯍꯥꯏꯗꯤ ꯌꯥꯝꯅ ꯑꯣꯣꯞ ꯂꯩꯔꯗꯤ ꯄꯥꯅꯤꯁꯤꯗ ꯑꯩ ꯂꯥꯏ ꯊꯣꯛꯣꯛꯄꯅꯦ ꯍꯌꯦꯡ ꯂꯩꯔꯤ ꯍꯌꯦꯡ ꯂꯩꯔꯤꯅ
ꯍꯣꯏ ꯂꯥꯏꯊꯣꯛꯑꯦ ꯑꯗꯨꯏꯗꯨꯅꯅꯦ ꯈꯪꯗꯦ ꯑꯗꯣ ꯍꯌꯦꯡ ꯍꯧꯖꯤꯛꯁꯦ ꯑꯦꯛꯖꯥꯝ ꯒꯤ ꯃꯊꯥꯕꯨꯗꯤ ꯈꯔ ꯈꯔ ꯁꯥꯏ ꯑꯗꯨ ꯑꯣꯏꯔꯒꯁꯨ ꯆꯥꯕꯗ ꯑꯣꯏꯅ ꯃꯥꯏꯁꯦ ꯑꯣꯟꯁꯤꯜꯂꯤ
ꯑꯗꯨ ꯅꯣꯏꯒꯤ ꯑꯣꯛꯇꯨ ꯀꯅꯥꯅ ꯊꯣꯡꯉꯤꯅꯣ
ꯑꯩꯈꯣꯏꯒꯤ ꯑꯉꯥꯡ ꯑꯃ ꯂꯩꯌꯦ ꯃꯃꯤꯡꯗꯨꯣ ꯀꯥꯎ ꯀ꯭ꯔꯦꯃꯅ ꯍꯩ ꯌꯥꯝ ꯍꯩ ꯑꯥ ꯍꯥꯗꯨꯨꯔ ꯍꯥꯗꯨꯨꯔ ꯅꯝꯕꯝꯕꯔ ꯋꯥꯟ
ꯑ ꯑꯗꯨ ꯅꯝꯕꯔ ꯇꯨ ꯑꯣꯏꯖꯒꯦ ꯑꯩꯗꯣ
ꯑꯣ ꯅꯪꯁꯦ ꯅꯪꯒꯤ ꯑꯗꯨꯗꯤ ꯅꯪꯒꯤ ꯀꯩꯅꯣꯃꯩꯁꯦ ꯅꯪꯒꯤ ꯔꯤꯖꯨ ꯃꯤ ꯑꯃ ꯊꯥꯖꯤꯜꯂꯣ
ꯍꯣꯏ ꯍ ꯏꯒꯇ ꯆꯒ ꯄꯨꯔꯦ ꯂꯑꯒꯦ
ꯎꯝ ꯑꯗꯨꯒ ꯅꯪꯅ ꯑꯣꯛ ꯑꯃ ꯊꯣꯡꯒꯅꯤ ꯑꯗꯨꯒꯤ ꯃꯍꯥꯎꯗꯣ ꯑꯩꯈꯣꯏꯅ ꯇꯪꯒꯅꯤ ꯑꯗꯨ ꯌꯥꯗ꯭ꯔꯒꯗꯤ ꯗꯤ ꯅꯪ ꯑꯗꯨꯗꯤꯅꯦ ꯑꯦ ꯑꯩꯅ ꯎꯝ ꯀꯩꯅꯣ ꯇꯧꯅꯤꯗ ꯅꯪ ꯌꯥꯎꯍꯜꯂꯕꯤꯗ ꯅꯪ ꯇꯧꯗ꯭ꯔꯁꯨ ꯅꯪꯒꯤ ꯔꯤꯖꯨꯃꯤꯒ ꯊꯥꯖꯤꯜꯂꯛꯇ꯭ꯔꯁꯨ ꯑꯩ ꯍ ꯅ ꯑꯗꯨꯝ ꯍꯥꯞꯄꯤꯔꯒꯦꯁꯦ ꯐ꯭ꯔꯤꯗ ꯑꯗ ꯅꯪ ꯀꯩꯅꯣ ꯇꯧꯒꯦꯔꯣ ꯑꯩꯈꯣꯏꯒꯤ ꯒꯥꯔꯤꯒꯤ ꯀꯨꯝꯅꯔꯛ ꯄꯗ ꯅꯥꯀꯟꯗ ꯆꯩ ꯄꯥꯏꯔꯒ ꯂꯦꯞꯄꯗꯨꯣ ꯑꯣꯏꯒꯦꯔꯣ
ꯑꯗꯨꯗꯤ ꯇꯂꯦ
ꯀꯜꯦ ꯃꯗꯨꯨ ꯗꯦ ꯑꯣ ꯍ ꯍꯣꯏ ꯐꯔꯦ ꯐꯔꯦ ꯅꯪ ꯉ ꯇꯜꯂꯗꯤ ꯇꯧꯍꯜꯂꯣꯏꯗ ꯅꯪꯅ ꯄꯥꯝꯕꯇꯪꯗꯤ ꯇꯧꯗꯣꯏꯁꯦ
ꯑꯗꯨ ꯔꯇꯤ ꯑꯣꯏꯖꯒꯦ ꯃꯤ ꯃꯥꯡ ꯐꯗꯨꯅꯤ ꯇꯅꯦ
ꯑꯁ ꯅꯪ ꯄꯣꯁ ꯇꯥꯅ ꯊꯣꯛꯇꯣꯏꯅꯦꯍꯦ ꯚ ꯑꯗꯨ ꯃꯥꯜꯍꯜꯂꯣꯏ ꯀꯥꯏꯗꯒꯤ ꯅꯪꯅ ꯁꯤ ꯁꯦꯠꯅꯤꯡꯕ ꯁꯦꯠꯂꯒ ꯅꯪ ꯅꯪ ꯆꯩ ꯄꯥꯏꯅꯤꯡꯗ꯭ꯔꯁꯨ ꯅꯪ ꯀꯩꯅꯣ ꯄꯥꯏꯒꯦ ꯅꯣꯡꯃꯩ ꯑꯁꯥꯡꯃꯛ ꯄꯥꯏꯒꯦ ꯍꯥꯏꯁꯨ ꯌꯥꯏꯌꯦ
ꯑꯩ ꯅꯣꯡꯃꯩꯩꯅ ꯊꯥꯡꯃ ꯃꯣꯏꯌꯦ
ꯑꯣ ꯑꯣ ꯅꯪ ꯉꯝꯃꯣꯏꯗ ꯅꯪ
ꯌꯦ ꯄꯥꯉ ꯁꯜꯦꯦ
ꯑꯣ ꯐꯔꯦ ꯐꯔꯦ ꯑꯗꯨꯗꯤ ꯅꯪ ꯇꯧꯍꯜꯂꯧꯔꯣꯏ ꯑꯗꯨꯝꯕ ꯃꯅꯨꯡꯗ ꯂꯣꯏ ꯑꯣꯏꯅ ꯂꯩꯔꯣꯀꯣ ꯑꯗꯨꯗꯤ ꯅꯪ
ꯑꯗꯣ ꯑꯩꯈꯣꯏꯒꯤ ꯌꯦꯟꯗꯣ ꯑꯗꯨꯗꯤ
ꯀ ꯎꯝ ꯎꯝ
ꯃꯥꯅ ꯊꯣꯡꯉꯅꯦꯕ ꯑꯩꯈꯣꯏꯒꯤꯗꯤ ꯍꯥꯎꯗꯣꯏꯅꯦ ꯎꯝ
ꯑꯣ ꯍꯥꯁꯤ ꯌꯥꯝ ꯑꯃ ꯍꯥꯏꯔꯤꯕ ꯎꯝ ꯍꯩꯕ ꯌꯥꯝ ꯃꯥꯟꯕꯅꯦ ꯃꯥꯗꯤ
ꯆꯂꯣ ꯐꯗꯂ ꯑꯩꯈꯣꯏ ꯑꯩꯈꯣꯏ ꯔꯤꯛꯁꯣ ꯊꯥꯔꯛꯒꯦ ꯂꯧꯕ
ꯑꯩ ꯌꯥꯔꯅꯤ ꯑꯩꯒꯤ ꯄꯋꯥꯔ ꯇꯧꯔꯒ ꯑꯩ ꯑꯗꯨꯝ ꯄꯥꯏꯔꯛꯑꯒꯦ
ꯌꯥꯝ ꯊꯨꯅ ꯄꯥꯏꯔꯛꯑꯣ ꯑꯗꯨꯗꯤ ꯉꯁꯤ ꯆꯥꯔꯁꯤ ꯂꯥꯛꯑꯣ
ꯝ ꯑꯩ ꯎꯛꯁ ꯊꯣꯔꯤ ꯑꯩꯗꯤ ꯑꯣꯛ ꯆꯗꯣꯏꯅꯦ ꯑꯣꯛ ꯐꯔꯦꯁꯦ ꯅꯪꯒꯤ ꯌꯦꯟꯗꯨ ꯊꯣꯡꯅꯕ ꯅꯪꯒꯤ ꯏꯟꯖꯥꯡ ꯅꯥꯄꯤꯗꯨꯣ ꯁꯦꯝꯕ ꯍꯧ ꯅ ꯐꯔꯒꯅꯤ ꯍꯧꯖꯤꯛ
ꯍ
ꯍꯣꯏ ꯑꯗꯨꯗꯤ ꯇꯧꯔꯁꯦ ꯑꯗꯨꯏꯗꯣ ꯑꯗꯨꯅ ꯑ ꯊꯝꯃꯁꯦ ꯅꯪꯁꯨ ꯅꯪꯒꯤ ꯃꯈꯩꯗꯨꯣ ꯁꯦꯝꯗꯣꯛꯑꯣ ꯑꯗꯨꯗꯨꯒ ꯎꯝ ꯍꯣꯔꯦꯟ ꯂꯣꯏꯔꯀꯥꯟꯗ ꯑꯣꯏꯅ ꯍꯥꯏꯅꯔꯁꯦ ꯊꯝꯃꯒꯦꯀꯣ ꯑꯗꯨ ꯇꯦ
ꯎꯝ ꯍ